ꯑꯣ ꯀꯩꯀꯩ ꯇꯧꯔꯤꯅꯣ
ꯑꯁ ꯂꯣꯛ
ꯑꯩ ꯁꯤ ꯂꯣꯛ ꯊꯨꯡꯕꯒꯤ ꯍꯤꯗꯥꯛ ꯆꯥꯔꯝꯃꯤꯅꯤ ꯅꯪꯗꯤ ꯆꯥꯛꯀ ꯆꯥꯔꯕꯣ ꯆꯥꯛ ꯆꯥꯔꯦ
ꯆꯥꯔꯦ ꯉꯥ ꯑꯌꯥꯏꯕꯒ ꯊꯨꯝꯒ ꯇꯣꯛꯂꯒ ꯆꯥꯔ ꯅꯪꯗꯤ ꯀꯩꯖꯥꯡ ꯆꯥꯔꯒꯦ
ꯑꯩꯒꯤ ꯀꯥꯡꯁꯣꯏ ꯆꯥꯏꯗ ꯁꯥꯒ ꯁꯥꯕꯒꯥ
ꯍꯧꯖꯤꯛꯀꯥꯟꯁꯤ ꯅꯣꯡ
ꯍꯧꯖꯤꯛꯀꯥꯟꯖꯦ ꯅꯣꯡ ꯑꯃꯨꯛꯇꯥ ꯅꯪꯁꯥ ꯑꯃꯨꯛ ꯁꯥ ꯇꯧꯗ ꯌꯥꯗꯔꯦꯅꯦ ꯒꯌꯥꯟ ꯃꯦꯟ ꯇꯗꯔꯦꯗ ꯊꯥꯎ ꯊꯨꯝꯁꯨ ꯄꯨꯡꯖꯥ ꯆꯥꯁꯤꯜꯂꯦ ꯆꯠꯅꯤꯡꯕ ꯁꯥꯕꯁꯤꯗ ꯅꯍꯥꯟꯗꯣ ꯅꯣꯡ ꯌꯥꯝ ꯀꯟ ꯇꯥꯏꯅ ꯏꯟꯖꯥꯡ ꯑꯍꯥꯎꯕ ꯅꯣꯡꯂꯛ꯫ ꯇꯣ ꯂꯩꯔꯨꯔꯦ꯫
ꯊꯣꯡꯉꯥ ꯆꯥꯔꯦ ꯑꯗꯣ ꯅꯣꯡꯉꯥꯜ ꯅꯨꯡꯁꯥ ꯌꯥꯝ ꯀꯟ ꯁꯥꯏꯅ ꯑꯃꯨꯛ ꯆꯠꯂꯒ ꯑꯃꯨꯛ꯫ ꯑꯏꯪꯕ ꯑꯃꯨꯛ ꯂꯩꯔꯒ ꯑꯃꯨꯛ ꯆꯥꯥꯁꯜꯂꯨꯕꯅꯦꯕ
ꯆꯥꯁꯜꯂꯨꯅꯦꯕ ꯑꯣ ꯑꯗꯨꯅꯅꯤꯅꯦ ꯈꯔ ꯇꯧꯔꯛꯏꯁꯦ ꯍꯧꯖꯤꯛ ꯑꯃꯨꯛ ꯊꯥꯕꯛ꯫ ꯍꯤꯗꯥꯛ ꯆꯥꯁꯤꯔꯥꯅ ꯈꯜꯂꯤꯕꯅꯤ ꯑꯗꯣ ꯅꯨꯄꯥꯅꯤ꯫ ꯍꯤꯗꯥꯛꯅ ꯉꯝꯃ ꯂꯥꯏꯅꯥꯅ꯫
ꯉꯝꯃꯟꯌꯥ
ꯉꯃꯟ ꯌꯥꯄꯣꯟꯇꯦꯅ ꯑꯃꯨꯛ ꯈꯜꯂꯕ ꯑꯩꯁꯦ ꯑꯗꯣ ꯍꯧꯖꯤꯛꯀꯥꯟꯖꯤꯗꯤꯀꯣ ꯁꯥꯠ ꯁꯥꯠ ꯍꯤꯗꯥꯛ ꯆꯥꯍꯧꯕꯅꯗꯤ ꯐꯕ꯭ꯔꯅꯗꯤ ꯈꯜꯂꯤꯉꯣ ꯑꯩ꯫ ꯁꯤ ꯍꯤꯗꯥꯛ ꯌꯥꯝ ꯆꯥꯕꯁꯦ ꯐꯠꯇꯕ꯭ꯔꯅ ꯈꯜꯂꯤꯅꯤꯅꯦ ꯑꯩꯁꯦ ꯍꯣꯏ ꯍꯤꯗꯥꯛ ꯌꯥꯝ ꯆꯥꯕꯕꯨꯗꯤ ꯐꯠꯇꯦꯀꯣ ꯑꯗꯣ ꯀꯩꯅꯣꯒꯤ ꯚꯦꯛꯁꯤꯟ ꯑꯃ ꯀꯥꯞꯄꯨꯕꯨꯗꯣ ꯑꯩꯈꯣꯏꯅ
ꯍꯣꯏ
ꯍꯣꯏ꯫ ꯑꯗꯨꯅ ꯏꯃ꯭ꯌꯨꯟ ꯁꯤꯁꯇꯦꯝ ꯀꯔꯤ ꯀꯔꯥ ꯃꯁꯥ ꯃꯇꯣꯟꯗ ꯐꯥꯏꯠ ꯇꯧꯔꯛꯀꯗꯧꯕꯗꯣ ꯇꯧꯔꯛꯇ꯭ꯔꯕꯅꯤꯅ ꯃꯁꯥ ꯃꯇꯊꯣꯟꯅ ꯐꯕꯁꯦ ꯈꯔ ꯋꯥꯅ꯫ ꯊꯣꯛꯑꯦꯕ ꯑꯁ ꯑꯗꯨꯅꯤꯅꯦꯍ ꯑꯩꯁꯨ ꯑꯗꯨꯃꯥꯏꯅ ꯈꯜꯂꯦ ꯑꯗꯨꯗꯤ ꯀꯣꯛꯀꯁꯦ ꯀꯩꯅꯤ ꯈꯟꯕꯒꯤ꯫ ꯆꯥꯡꯁꯦ ꯌꯥꯝ ꯍꯟꯊꯔꯕꯒꯤ ꯇꯥꯏꯞ ꯇꯧꯋꯦꯕ ꯎꯝ꯫ ꯑꯦ ꯑꯩꯗꯤ ꯉꯁꯤ ꯈꯤꯇꯪ ꯎꯏꯅꯦ ꯁꯤꯒꯤ ꯃ ꯕꯨꯁꯂꯤ ꯃꯥꯟꯕ ꯑꯁꯪꯕ ꯀꯥꯎꯅꯕꯗꯣ ꯑꯣ ꯑꯗꯨꯗꯨꯗꯨ ꯅꯠꯇ꯭ꯔꯣ ꯑꯗꯨꯗꯨ ꯅꯠꯇꯣ ꯈꯔ ꯆꯥꯎꯔꯗꯤ ꯆꯥꯏ ꯀꯥꯏꯅ ꯍꯥꯏꯅꯕꯗꯣ ꯆꯥꯕꯖꯨ ꯌꯥꯎꯅꯩꯗ ꯃꯤꯖꯦ ꯃꯤꯖ ꯎꯒꯤꯗ ꯀꯨꯏꯔꯦ ꯉꯁꯤ ꯈꯤꯇꯪ ꯎꯕ
ꯅꯪ ꯀꯩꯗꯧꯔꯝꯃꯤꯅꯣ
ꯇꯤꯟ ꯐꯥ ꯁꯥꯅꯅꯤ ꯑꯁ ꯅꯣꯏ ꯇꯤꯟ ꯄꯥꯏꯕ꯭ꯔꯣ ꯑꯁ ꯃꯄꯥꯟꯗ ꯍꯪꯖꯤꯠ ꯂꯥꯡꯒꯦꯅ ꯐꯝꯕꯅꯦ ꯇꯤꯟ ꯈꯔ ꯄꯥꯏꯅ ꯐꯥꯔꯨꯕꯅꯤꯗ
ꯑꯁ ꯑꯗꯨ ꯍꯥꯏꯔꯒ ꯑꯩꯗꯤ ꯅꯍꯥꯃꯨꯛꯁꯦ ꯊꯣꯡꯅꯥꯎꯒ ꯍꯥꯡꯗꯣꯛꯇꯅ
ꯑ ꯄꯥꯡꯒꯟꯁꯦ ꯐꯖꯅ ꯈꯜꯂꯨꯗ꯭ꯔ ꯃꯥꯂꯦ ꯑꯩꯖꯦ ꯑꯁ ꯀꯛꯆꯤꯡ ꯑꯄꯥꯏꯕꯤ ꯃꯌꯥꯝꯗꯨꯅꯦ ꯍꯦꯛ ꯆꯤꯛꯇꯅ ꯅꯣꯡꯉꯥꯂꯛꯄꯗꯩꯗ ꯑꯊꯥ ꯑꯊꯥ ꯄꯣꯑꯝꯕꯅꯦꯃꯤ ꯑꯦ ꯇꯨꯝꯃꯤꯉꯥꯏꯗꯩ ꯀꯔꯤꯝ ꯈꯪꯗ꯭ꯔꯕ꯭ꯔ ꯅꯨꯃꯤꯠꯇꯣ ꯋꯥꯒ ꯋꯥꯕꯅꯦ ꯑꯗꯨꯝ ꯇꯨꯝꯈꯤꯕꯅ ꯑꯗꯨꯝ ꯅꯣꯡꯉꯥꯜꯂꯛꯄꯗꯗꯤ ꯐꯖꯔꯦ ꯑꯁ ꯃꯊꯥ ꯃꯊꯥ ꯄꯣꯝꯃꯦ
ꯃꯊꯥ ꯃꯊꯥ ꯄꯣꯝꯃꯒ ꯑꯄꯣꯝꯕ ꯖꯒꯥꯗ ꯅꯝꯕꯗ ꯀꯩꯅꯤ ꯑ ꯑꯅꯥꯕꯁꯨ ꯐꯥꯎꯗꯕꯤ ꯑꯗꯨꯝ ꯍꯥꯀꯠꯆꯔꯤ ꯍꯥꯀꯠꯆꯔꯤ ꯇꯧꯔ ꯂꯩꯕꯗꯣ ꯎꯝ ꯑꯗꯨꯒ ꯑꯩꯅ ꯐꯣꯟ ꯇꯧꯔꯛꯏꯁꯦ ꯅꯪ ꯑꯃꯛ ꯄꯥꯝꯕꯤ ꯀꯩꯀꯥ ꯊꯥꯕ꯫ ꯇꯧꯋꯤꯗꯅ ꯊꯥꯏ ꯑ ꯑꯗꯨꯒꯤ ꯁꯦꯝꯄꯜ ꯀꯔꯤ ꯀꯔꯥ ꯈꯔ ꯗꯔꯀꯥꯔ ꯂꯩꯕ꯭ꯔꯥ ꯁꯨꯝ ꯆꯥꯔ ꯍꯧꯗꯣꯛꯅꯕ ꯈꯣꯇꯣꯛꯅꯕꯅ ꯍꯪꯒꯦꯅ ꯇꯧꯔꯛꯑꯝꯃꯤꯅꯦ ꯑꯁ ꯆꯥꯔꯣꯏꯇꯥꯔꯗꯤ ꯂꯧꯗꯦ ꯁꯤꯅꯦ ꯍꯥꯏꯁꯦ ꯑꯗꯨ ꯑꯩꯈꯣꯏ ꯍꯟꯗꯛ ꯀꯩꯅꯣꯒꯤ ꯑꯥꯒꯁ ꯊꯥ ꯂꯥꯛꯄꯒꯤ ꯑꯍꯥꯟꯕꯒꯤ ꯅꯣꯡꯃꯥꯏꯖꯤꯡꯗ ꯎ ꯆꯥꯔ ꯈꯔ ꯊꯥꯅꯤꯕꯀꯣ
ꯎꯝ
ꯑꯗꯨ ꯃꯣꯏ ꯐꯣꯔꯦꯁ ꯗꯤꯄꯥꯔꯠꯃꯦꯟꯗ ꯆꯦ ꯏꯔꯒ ꯎ ꯆꯥꯔ ꯆꯅꯤꯃꯨꯛ ꯍꯥꯏꯈꯤꯕꯅꯦꯕ
ꯎꯝ
ꯑꯗꯨꯒꯤ ꯎ ꯆꯥꯔ ꯆꯅꯤꯃꯨꯛ ꯂꯩ ꯎ ꯂꯧꯕꯗꯣ ꯄꯨꯜꯂꯞꯇꯤ ꯊꯥꯕ ꯉꯝꯃꯣꯏꯗꯅꯤꯅ ꯌꯨꯝ ꯌꯨꯝ ꯌꯨꯝꯗꯁꯨ ꯈꯔ ꯑꯗꯨꯝ ꯄꯨꯟꯅꯩꯑꯌꯦꯕ ꯍꯩ ꯀꯨꯝꯕ ꯑꯣꯏꯗꯣꯏ ꯅꯠꯇ꯭ꯔꯣ ꯑꯗꯨꯅꯦ ꯍꯩꯒꯨꯝꯕ ꯉꯥꯛꯇꯗꯤ ꯍꯥꯏꯈꯤꯕꯅꯤ ꯑꯗꯨ ꯂꯩꯒꯤ ꯃꯔꯛꯇ ꯂꯩꯒꯨꯝꯕ ꯀꯩꯀꯥ ꯈꯔ ꯌꯥꯎꯔꯛ ꯛꯀꯗꯧꯗꯤ ꯃꯥꯜꯂꯦ ꯆꯅꯤꯅꯤꯅ ꯌꯥꯝꯕꯅꯤꯅ ꯍꯌꯦ ꯉꯥꯛꯇꯗꯤ ꯄꯤꯔꯛꯀꯗꯧ ꯃꯥꯟꯗꯕ ꯑꯗꯨꯗꯤ ꯀꯩꯝ ꯀꯥꯏꯗꯦ ꯑꯗꯨꯗꯤ ꯑꯗꯨꯒꯤꯗꯣ ꯑꯩꯒꯤ ꯅꯪꯉꯣꯟꯗ ꯄꯨꯔꯛ ꯇꯥꯔꯗꯤ ꯑꯩꯁꯨ ꯈꯔ ꯂꯧꯍꯧꯒꯦ ꯑꯗꯨꯅꯤ ꯀꯩ ꯍꯩꯒꯨꯝꯅ ꯊꯥꯅꯤꯡꯕ꯭ꯔꯥ ꯈ ꯂꯩꯒꯨꯝꯕ ꯂꯩ ꯑꯩꯅ ꯄꯥꯝꯃꯤꯔ ꯀꯃꯥꯏꯅ ꯇꯧꯔꯤꯅꯣꯅ ꯍꯪꯒꯦ ꯇꯧꯔꯛꯏꯅꯤꯅ
ꯍꯩ ꯑꯣꯢꯁꯨ ꯌꯥꯢ ꯂꯩ ꯑꯣꯢꯁꯨ ꯌꯥꯢ
ꯑꯁ ꯂꯝꯁꯤ ꯑꯗꯨꯝꯒꯞꯄꯅꯦ ꯑꯁ ꯑꯗꯨꯒꯤ ꯍꯥꯏꯔꯗꯤ ꯀꯩꯅꯣꯅꯦ ꯑꯩꯁꯨ ꯄꯥꯝꯃꯤꯅꯦ ꯍꯩ ꯔꯥꯒ ꯀꯣꯏꯅ ꯁꯨꯅ ꯊꯥꯕꯗꯣ ꯑꯗꯨꯅꯦ ꯑꯩꯁꯦ ꯌꯥꯗ꯭ꯔꯦ ꯃꯁꯤꯗꯤ ꯑꯩꯅ ꯄꯥꯝꯃꯦ ꯑꯗꯨ ꯈꯪꯗꯦ ꯅꯣꯡ ꯅꯣꯡꯃꯩ ꯁꯨꯝ ꯇꯥꯡꯈꯠꯂꯛꯄ ꯑꯣꯏ ꯂꯝꯅꯤ ꯁꯨꯃꯥꯡ ꯃꯆꯥ ꯃꯥꯡꯒꯣꯟ ꯃꯆꯥ ꯌꯨꯝ ꯌꯨꯝ ꯃꯆꯥ ꯑꯁꯤꯅꯗꯤ ꯑꯣꯏ ꯍꯥꯏꯔ ꯑꯩ ꯁꯨꯝ ꯕꯤꯖꯤꯅꯦꯁ ꯀꯤ ꯅꯠꯇꯕꯤꯗꯅꯦ ꯁꯨꯝ ꯑꯩꯈꯣꯏꯒꯤ ꯆꯥꯅꯕ ꯈꯣꯠꯅꯕ ꯑꯣꯏꯔꯒꯁꯨ ꯍꯩ ꯔꯥ ꯁꯨꯅꯒ ꯑꯄꯥꯝꯕꯗꯣ ꯍꯤꯡꯒꯣꯜ ꯑꯃꯗꯨꯒ ꯊꯥꯏꯅ ꯇꯧꯅꯔꯝꯃꯤꯗꯣ ꯑꯗꯩ ꯍꯤꯡꯒꯣꯜꯗꯒꯤꯒ ꯍꯦꯛꯑ ꯍꯦꯛꯑꯒ ꯀꯩꯅꯤ ꯆꯥꯛꯀ ꯊꯣꯡꯕ ꯌꯦꯟꯁꯥꯡꯒ ꯊꯣꯡꯕ ꯑꯗꯨꯒꯤꯗꯨꯅꯕꯨ ꯍꯦꯟꯅ ꯐꯕꯖꯥꯠꯅꯤꯗ ꯍꯧꯖꯤꯛꯀꯤ ꯍꯥꯔ ꯍꯥꯞꯄ ꯃꯌꯥꯝꯁꯤ ꯗꯤ ꯕꯦꯔꯥꯅꯤ ꯑꯗꯨꯗꯗꯒꯤ ꯃꯇꯝ ꯃꯇꯝꯒꯤ ꯍꯩ ꯔꯥ ꯄꯥꯜꯂꯛꯄ ꯈꯣꯠꯂꯛꯄꯒ ꯁꯨꯝ ꯅꯨꯡꯊꯤꯟꯗꯒ ꯍꯦꯛꯑꯒ ꯆꯥꯕꯒꯤ ꯈꯨꯅꯨꯡꯉꯥꯏꯗꯣ ꯐꯪꯗ꯭ꯔꯕꯅꯤꯗꯣ ꯑꯩꯈꯣꯏꯗꯤ ꯂꯩꯔꯦ ꯂꯩꯔꯦ ꯆꯥꯕꯗ ꯊꯥꯏ ꯑꯩꯅ ꯑꯩꯈꯣꯏꯅ ꯑꯉꯥꯡ ꯑꯣꯏꯔꯤꯉꯩꯗꯨꯗ ꯅꯣꯕꯥꯥꯛꯄꯨꯗ ꯍꯦꯛꯇꯅ ꯕꯣꯟ ꯀꯥꯎꯕ ꯌꯥꯕ ꯀꯥꯎꯔꯒ ꯑꯃꯨꯛ ꯈꯣꯛꯇꯣꯛꯑ ꯆꯥꯕꯒꯤ ꯈꯨꯍꯥꯎꯗꯨꯗꯤ
ꯎꯝ
ꯎꯝ ꯑꯗꯨꯃꯥꯏꯅ ꯑꯝꯇꯪ ꯍꯩ ꯔꯥꯁꯦ ꯃꯇꯝ ꯃꯇꯝꯒꯤ ꯑꯣꯏꯕ ꯍꯦꯛ ꯈꯣꯠꯂꯒ ꯆꯥꯅꯤꯡꯉꯤꯅꯤꯅ ꯑꯩꯁꯦ ꯑꯗꯨꯒꯤꯗꯨ ꯌꯥꯗꯤ ꯌꯥꯕꯖꯥꯠꯅꯤ ꯎꯝ ꯅꯣꯏ ꯃꯃꯥꯡꯒꯤ ꯀꯝꯐꯣꯏꯗꯤ ꯄꯥꯜꯂꯤꯕꯣ ꯀꯃꯥꯏꯅ ꯇꯧꯔꯤꯅꯣ
ꯁꯤ ꯑꯩꯈꯣꯏ ꯃꯃꯥꯡꯒꯤ ꯀꯐꯣꯏꯗꯣ ꯅꯍꯥꯃꯨꯛ ꯆꯥꯁꯦꯅ ꯏꯅꯥꯎ ꯅꯨꯨꯄꯥꯗ ꯍꯦꯟꯕꯅꯦ ꯐꯖꯔꯦ
ꯀꯩꯗꯧꯔꯒꯦ ꯇꯤꯟ ꯆꯥꯕ ꯉꯥꯛꯇ ꯄꯨꯔ ꯂꯥꯛꯏꯅꯤꯅꯦꯁ ꯀꯃꯥꯏꯅ ꯇꯧꯔꯤꯅꯣ ꯒ꯭ꯌꯥꯟ ꯑꯃ ꯇꯥꯗꯦ ꯑꯉꯥꯡꯗꯣ ꯍꯦꯛꯄ ꯌ ꯊꯥꯗꯣꯛꯏꯗꯨꯕꯨ ꯅꯠꯇꯦꯗ ꯁꯨꯝ ꯑꯩꯁꯨ ꯇꯨꯝꯃꯒ ꯂꯩꯕꯗꯨꯗ ꯃꯥꯅ ꯑꯁ ꯃꯥꯁꯨ ꯇꯨꯝ ꯍꯧꯒꯂꯛꯄ ꯆꯥꯠꯅꯦ ꯑꯗ ꯍꯩ ꯆꯥꯥꯁꯦ ꯁꯤꯅꯦꯕ ꯑꯩꯁꯨ ꯑꯗꯨꯗ ꯍꯩꯗꯣ ꯆꯥꯥꯁꯦ ꯍꯥꯏꯔꯨꯕ ꯑꯗ ꯑꯩꯁꯦ ꯑꯃꯨꯛ ꯇꯨꯝꯊꯔ ꯂꯩꯍꯧꯔꯕ ꯃꯥꯗꯤ ꯃꯥꯅ ꯑꯃꯨꯣꯏ ꯍꯦꯛꯑꯒ ꯄꯨꯔ ꯂꯥꯛꯄꯅꯦꯃꯤ ꯑꯗꯨꯗꯒꯤꯗꯤ ꯈꯥꯏꯔꯕ
ꯍꯧꯔꯛꯑꯀꯥꯟꯗꯗꯤ ꯐꯖꯔꯦ
ꯑꯩꯒꯤ ꯀꯩꯅꯣꯗꯣ ꯀꯝꯐꯣꯏ ꯈꯔ ꯌꯥꯝꯃꯨꯟꯕꯁꯨ ꯅꯠꯇꯕ ꯁꯤꯂꯤ ꯆꯤꯂꯤꯒ ꯌꯥꯎꯕꯗꯣ ꯎꯝ ꯑꯗꯨꯗ ꯌꯦꯟꯗꯦꯝ ꯃꯅꯥ ꯀꯩꯀꯥ ꯌꯣꯃꯒ ꯆꯥꯔ ꯆꯥꯅꯤꯡꯉꯤ
ꯑꯗꯨꯅꯤꯅꯦ ꯑꯩꯁꯨ ꯆꯥꯅꯤꯡꯉꯤꯅꯤꯅꯦ ꯌꯦꯟꯗꯦꯝ ꯃꯅꯥꯅꯦ ꯌꯦꯟꯗꯦꯝ ꯃꯅꯥꯅꯦꯅ ꯁꯨꯝ ꯌꯦꯡꯁꯤꯜꯂꯨꯔꯒ ꯄꯥꯡꯈꯣꯛꯂꯥ ꯑꯣꯏꯔꯝꯕꯒꯨꯝꯕ
ꯕ ꯑ ꯁꯅ ꯑꯗꯨ ꯑꯁ ꯑꯩ ꯍꯧꯖꯤꯛ ꯃꯤꯠꯁꯨ ꯌꯥꯝ ꯌꯥꯗ꯭ꯔꯦꯗ ꯁꯨꯛꯀꯥꯟꯁꯦ ꯏꯣ ꯍꯥꯏꯐꯦ ꯌꯦꯡꯊꯣꯛꯄꯗꯤ ꯐꯩꯀꯣ ꯑꯗꯨꯣ ꯃꯤꯠꯇꯣ ꯆꯨꯝꯃꯤ ꯆꯨꯝꯃꯦ ꯃꯤꯠꯁꯤꯁꯨ ꯎꯔꯛꯇ꯭ꯔꯀꯥꯟꯗꯗꯤ ꯄꯤꯔꯛꯑꯅꯤ ꯌꯥꯝ ꯁꯣꯛꯆꯟꯗ꯭ꯔꯤꯉꯩꯗ ꯌꯦꯡꯉꯧꯕ ꯃꯤꯦꯠꯁꯨ ꯌꯥꯗ꯭ꯔꯦ ꯅꯥꯇꯣꯟꯁꯨ ꯌꯥꯗ꯭ꯔꯦ ꯎꯝ ꯈꯔ ꯑꯗꯨꯉꯥꯏꯗꯤ ꯌꯥꯁꯨ ꯌꯥꯔꯔꯣꯏ ꯀꯩꯅ ꯌꯥꯝ ꯅꯍꯥ ꯑꯣꯏꯅ
ꯀꯥꯡꯗꯦꯗ ꯇꯧꯔꯤꯁꯦ ꯒꯌꯥꯟꯅꯕ ꯇꯥꯗꯦ
ꯑꯗꯨꯗꯥꯗꯦ ꯀꯩ ꯀ ꯍꯣꯠꯅꯩꯒꯦ ꯍꯧꯖꯤꯛꯀꯥꯟꯁꯤ ꯊꯕꯛꯀꯤꯗꯤ ꯊꯥꯖꯤꯟꯕꯅꯦ ꯎ ꯅꯪꯗꯤ ꯀꯩꯀꯩ ꯇꯧꯔꯤꯒꯦ ꯑꯩꯁꯨ ꯈꯔ ꯊꯥꯖꯤꯟꯈꯤꯕꯅꯦ ꯆꯍꯤ ꯂꯩꯔꯤꯉꯩꯗ ꯇꯧꯕ ꯌꯥꯕ ꯈꯔ ꯇꯧꯍꯧꯁꯤꯔꯅ ꯂꯥꯟꯅ ꯍꯥꯟꯗꯣꯏꯔꯣ ꯀꯩꯅꯣꯝꯇꯧ ꯇꯧꯔꯤꯗ ꯑꯁ ꯑꯩꯁ ꯂꯥꯟ ꯍꯥꯏꯔꯒ ꯌꯥꯝ ꯋꯥꯕꯗꯤ ꯇꯜꯂꯤꯕꯨ ꯈꯪꯍꯧꯗꯕꯤꯗ ꯚꯨꯝꯝ ꯇꯧꯔꯒ ꯄꯨꯂꯞ ꯂꯣꯏꯈꯤꯕꯗꯣ ꯑꯗꯨꯅꯗꯤ ꯐꯩ ꯋꯥꯅ ꯁꯤꯕꯗꯨꯗꯤ ꯇꯜꯂꯦꯕ ꯑꯃꯨꯛ ꯀꯦ ꯑꯗꯨꯅꯤ ꯒ꯭ꯌꯥꯟ ꯃꯦꯟ ꯇꯥꯗꯦ ꯀꯔꯤ ꯐꯤꯚꯝ ꯇꯥꯗꯧꯔꯤꯅꯣ ꯑꯗꯨ ꯃꯤ ꯃꯄꯥꯟ ꯂꯝꯗꯗꯤ ꯌꯨꯝ ꯃꯈꯥꯗꯒ ꯌꯥꯝ ꯁꯥꯟꯅꯔꯛꯑꯒ ꯀꯩꯅꯣ ꯇꯧꯕ ꯇꯥꯏꯅꯦ ꯃꯣꯏ ꯄꯪꯀꯔ ꯍꯥꯏꯒꯗ꯭ꯔꯥ ꯁꯦꯜꯇꯔ ꯍꯥꯏꯒꯗ꯭ꯔꯥ ꯍꯣꯏ ꯃꯣꯏ ꯆꯥꯅ ꯊꯛꯅꯕ ꯗꯣ ꯇꯧꯔꯒ ꯑꯩꯈꯣꯏꯖꯨꯅꯦ ꯇꯦꯡꯀꯤꯗ ꯂꯣꯠꯂ ꯂꯣꯏꯔꯦꯁꯦ ꯑꯩꯈꯣꯏ ꯗꯥꯏ ꯃꯄꯥꯖꯤꯖꯨ ꯀꯥꯔꯟꯗꯤ ꯑꯔꯣꯏꯕꯤ ꯇꯥꯏꯍꯦ ꯐꯐꯠ ꯂꯥꯛꯑꯝꯃꯒ ꯁꯤꯒꯤ ꯑꯩꯒꯤ ꯄꯥꯝꯕꯤ ꯊꯥꯕꯒꯤ ꯀꯩꯅꯣ ꯌꯨꯝꯕꯅꯦꯕ ꯑ ꯑꯗꯨ ꯁꯠꯇꯣꯛꯑꯅ ꯃꯥꯅꯦ
ꯑꯥ
ꯃꯈꯨꯠ ꯌꯥꯝ ꯌꯦꯡꯉꯦꯅꯦ ꯑꯗꯨꯗꯤ ꯑꯁ ꯈꯨꯂꯦꯡ ꯑꯃꯅꯤꯉꯣ ꯈꯠꯅꯗꯨꯅ ꯂꯣꯏꯔꯦ
ꯀꯣꯏꯁꯨ ꯑꯥꯝ ꯂꯩ ꯈꯣꯏꯁꯨ
ꯑꯩꯣꯏꯁꯨ ꯑꯃ ꯂꯩꯔꯤꯌꯦ ꯎꯝ ꯑꯁ ꯃꯈꯣꯟ ꯇꯥꯕ ꯍꯧꯔꯦ ꯂꯣꯏꯒꯤꯁ ꯑꯁ ꯑꯩꯈꯣꯏꯒꯤ ꯑꯁ ꯃꯆꯤꯟ ꯀꯨꯀꯟꯗꯤ ꯄꯦꯔꯥꯅꯤ ꯑꯁꯁ ꯇꯧ ꯕꯦ ꯀꯥꯗꯔꯦ
ꯍꯧꯖꯤꯛꯀꯥꯟ ꯑꯉꯥꯡꯈꯩꯁꯦ ꯀꯩ ꯀꯃꯥꯏꯅ ꯇꯧꯕꯅꯣ ꯈꯪꯗꯦ ꯑꯩꯈꯣꯏ ꯃꯇꯝꯗꯅ ꯂꯩꯕꯥꯛ ꯈꯔ ꯆꯥ ꯑꯃ ꯈꯔ ꯆꯥ ꯇꯧꯋꯦ ꯃꯣꯏꯖꯤꯅ
ꯒ꯭ꯌꯥꯟ ꯇꯥꯗꯦ ꯐꯖꯔꯦ ꯀꯥꯔꯟ ꯑꯔꯣꯏꯕꯤ ꯇꯥꯗꯧꯔꯤ ꯃꯥꯜꯂꯦ ꯁꯤ ꯂꯥꯛꯑꯗꯤ ꯐꯣꯟꯖꯦ ꯋꯥꯔꯤ ꯁꯥꯟꯅ ꯌꯥꯗꯧ ꯃꯥꯟꯗ꯭ꯔꯦ ꯌꯥꯝ ꯂꯥꯡꯉꯦ ꯁꯤ ꯑꯉꯥꯡꯁꯦ ꯎꯝ ꯑꯣ ꯐꯔꯦ ꯐꯖ ꯐꯖꯅ ꯂꯩꯃꯤꯟꯅꯔꯣ ꯑꯗꯨꯗꯤ ꯍꯣꯏ ꯎꯝ ꯑꯉꯥꯡꯒ ꯂꯩꯃꯤꯟꯅꯕꯖꯤꯖꯨ ꯅꯨꯡꯉꯥꯏꯕꯅꯤ ꯈꯤꯔꯦ ꯈꯤꯔꯦ
ꯊꯝꯃꯦ ꯊꯝꯃꯦ